ꯑ
ꯑ ꯇꯥꯕ꯭ꯔꯣ
ꯑꯔꯤ ꯍꯍꯣꯏ ꯇꯥꯏ
ꯑꯣ ꯅꯨꯡꯉꯥꯏꯕ꯭ꯔꯣ
ꯅꯨꯡꯉꯥꯏꯔꯤꯌꯦ ꯅꯪꯗꯤ ꯍꯣꯏ ꯅꯪꯗꯤꯦ
ꯇꯥꯕ꯭ꯔ
ꯇꯥꯏ ꯇꯥꯏꯌꯦ
ꯑꯣ
ꯇꯥꯗꯕ꯭ꯔꯥ ꯑꯩꯅ ꯍꯥꯏꯁꯦ
ꯇꯥꯏꯌꯦ ꯇꯥꯏꯌꯦ ꯅꯪꯒꯤ ꯅꯪꯒꯤ ꯃꯈꯣꯟꯁꯨ ꯑꯗꯨꯝ ꯐꯖꯅ ꯇꯥꯏ ꯍꯧꯖꯤꯛꯇꯤ ꯆꯥꯛ ꯆꯥꯕ꯭ꯔꯣ
ꯆꯥꯗ꯭ꯔꯤꯗ ꯊꯣꯡꯕ ꯐꯥꯎ ꯍꯥꯎꯗ꯭ꯔꯤ ꯆꯥꯁꯦꯔ ꯆꯥꯔꯣꯢꯁꯦ ꯁꯤꯔꯥ ꯊꯣꯡꯁꯤꯔꯥ ꯊꯣꯡꯉꯣꯏꯁꯤꯔꯥ ꯈꯜꯂꯤꯅꯦ ꯍꯧꯖꯤꯛ
ꯑꯣ
ꯅꯪꯗꯤ
ꯑꯩꯗꯤ ꯑꯩꯁꯨ ꯆꯥꯛ ꯆꯥꯗ꯭ꯔꯤꯌꯦ
ꯊꯣꯡꯗꯤ ꯊꯣꯡꯉꯝꯃꯅꯤ
ꯊꯣꯡꯗ꯭ꯔꯤ ꯀꯩꯔꯤ ꯆꯠꯅꯤꯡꯗ꯭ꯔꯦ ꯅꯤꯡ ꯆꯥꯅꯤꯡꯗꯕꯅ ꯍꯧꯖꯤꯛꯐꯥꯎ ꯊꯣꯡꯗ꯭ꯔꯤꯌꯦ
ꯍꯣꯔꯦꯟ ꯑꯃꯨ ꯂꯥꯝꯃꯛꯑꯗꯤ
ꯅꯪ ꯅꯪ ꯏꯌꯔꯄꯤꯁ ꯍꯥꯝꯄ꯭ꯔꯥ
ꯍꯥꯞꯇꯦꯍꯦ
ꯎꯝ
ꯇꯥꯕ ꯅꯨꯡꯉꯥꯏꯇꯕ꯭ꯔꯥ
ꯍꯧꯖꯤꯛꯇꯤ ꯀꯅꯥ ꯀꯅꯥ ꯂꯩꯒꯦ
ꯕꯤꯁꯤꯡꯒ
ꯑꯣ ꯑꯩꯗꯤ ꯏꯊꯟꯗ ꯂꯩꯕꯅꯦ ꯐꯝꯔꯒ ꯂꯩꯕꯅꯦ ꯑꯗꯨꯝ ꯅꯪꯗꯤ ꯍꯣꯔꯦꯟ ꯕꯣꯜ ꯌꯦꯡꯗꯣꯏꯔ ꯀꯃꯥꯏ ꯇꯧꯗꯣꯏꯔ
ꯌꯦꯡꯉꯣꯏꯗ ꯀꯩꯀꯩ ꯂꯩꯒꯦ ꯍꯣꯔꯦꯟ
ꯑꯩꯁꯨ ꯈꯪꯍꯧꯗ꯭ꯔꯦꯗ ꯉꯁꯤꯒꯤꯗꯤ ꯑꯩꯈꯣꯏꯒꯤ ꯉꯔꯥꯡꯗꯤ ꯌꯦꯡꯉꯤ ꯍꯣꯏ
ꯀꯩ ꯁꯞꯄꯣꯔꯠ ꯇꯧꯕ ꯅꯪꯅ
ꯑꯩꯗꯤ ꯂꯣꯏ ꯁꯞꯄꯣꯔꯠ ꯇꯧꯋꯤꯗ ꯑꯩꯗꯤ
ꯑꯗꯨꯗꯤ ꯀꯃꯥꯏ ꯌꯦꯡꯕ ꯅꯪ ꯈꯔ ꯑꯅꯤꯃꯛ ꯁꯞꯄꯣꯔꯠ ꯇꯧꯔꯒ ꯌꯦꯡꯕ꯭ꯔꯥ ꯑꯗꯨꯗꯤ
ꯑꯅꯤꯃꯛ ꯑꯗꯨꯝ ꯌꯦꯡꯕꯅꯤ ꯍꯣꯏ ꯅꯪꯗꯤ ꯀꯔꯤ ꯇꯤꯝ ꯁꯄꯣꯔꯠ ꯇꯧꯕ꯭ꯔꯥ
ꯌꯦꯡꯗꯦꯗ ꯑꯩ ꯁꯞꯄꯣꯔꯠ ꯇꯧꯕ ꯂꯩꯇꯦ ꯌꯦꯡꯗꯦ
ꯑꯣ ꯅꯤ ꯉꯟꯅ ꯇꯨꯝꯕ ꯃꯥꯜꯂꯦꯀꯣ ꯑꯗꯨꯗꯤ
ꯇꯨꯗ‌ꯦ ꯏꯁꯄꯣꯔꯠ ꯌ‌ꯦꯡ ꯇꯨꯝꯗ꯭ꯔꯁꯨ ꯑꯩꯒꯤ ꯑꯇꯩ ꯌꯦꯡꯉꯦ ꯗ꯭ꯔꯃꯥ ꯀꯩꯀꯥ ꯌꯦꯡꯉꯦ ꯑꯩꯗꯤ ꯊ‌ꯦꯡꯅꯥ ꯇꯨꯝ ꯌꯦꯡꯕ꯭ꯔꯥ ꯃꯨꯕꯤꯒꯨꯝꯕ ꯇꯥꯕ꯭ꯔꯣ ꯍꯂ‌ꯣ
ꯇꯥꯏꯌꯦ
ꯅꯪꯗꯤ ꯃꯨꯕꯤꯒꯨꯝꯕ ꯌꯦꯡꯕ꯭ꯔꯥ ꯎꯝ ꯇꯥꯗ꯭ꯔꯣ ꯑꯩꯅ ꯍꯥꯏꯖꯦ
ꯇꯥꯕ꯭ꯔꯣ
ꯇꯥꯢꯌꯦ
ꯑꯦ ꯀꯔꯤꯒꯤꯔꯥ ꯈꯪꯗꯦ
ꯍꯜꯂꯣ
ꯍꯣꯏ
ꯍꯜꯂꯣ
ꯇꯥꯕ꯭ꯔꯥ ꯅꯪꯒꯤ
ꯍꯥꯥ
ꯇꯥꯕꯔꯥ
ꯍꯣꯏ
ꯑꯣ
ꯅꯪꯒꯤ ꯈꯣꯟꯗꯤ ꯐꯖꯅ ꯇꯥꯏꯌ‌ꯦ
ꯑꯣ
ꯀꯩ ꯀꯧ ꯌꯦꯡꯒꯦ ꯅꯪ
ꯑꯩꯗꯤ ꯑꯁ ꯑꯩꯗꯤ ꯑꯦꯅꯤꯃꯦꯁꯨ ꯌꯦꯡꯉꯦ
ꯎꯝ
ꯗ꯭ꯔꯃꯥꯁꯨ ꯌꯦꯡꯉꯦ ꯑꯗꯨꯒ ꯎꯝ
ꯀꯩꯗ꯭ꯔꯃꯥ ꯌꯦꯡꯒꯦ
ꯀꯦ ꯗ꯭ꯔꯃꯥꯁꯨ ꯑꯗꯨꯒ ꯖꯄꯅꯤꯁ ꯗ꯭ꯔꯃꯥꯁꯨ ꯑꯗꯨꯝ ꯌꯦꯡꯉꯦ ꯑꯩꯗꯤ
ꯀꯦ ꯗ꯭ꯔꯃꯥꯁꯦ ꯀꯔꯝ ꯀꯔꯝꯕ ꯌꯦꯡꯒꯦ ꯍꯥꯏꯔꯛꯎꯅꯦ ꯑꯩ ꯅꯨꯡꯉꯥꯏ ꯅꯨꯡꯉꯥꯏꯕ ꯍꯥꯏꯔꯛꯀꯦ ꯗ꯭ꯔꯃꯥ
ꯑꯩꯗꯤ ꯂꯣꯏ ꯂꯣꯏ ꯍꯥꯏꯔꯒꯦꯀꯣ ꯃꯤꯛꯁ ꯇꯧꯔꯒꯦꯀꯣ
ꯎꯝ
ꯑꯗꯣ ꯑꯥ ꯒ꯭ꯂꯑꯣꯕꯤꯟ ꯒ꯭ꯂꯣꯕꯤꯟ ꯈꯪꯕ꯭ꯔꯥ
ꯀꯣꯔꯤꯌꯟꯒꯤ
ꯑꯥ
ꯍꯣꯏ ꯈꯪꯉꯦ ꯈꯪꯉꯦ ꯈꯪꯗ꯭ꯔꯗꯤ
ꯑꯃ ꯌꯦꯡꯉꯦ ꯑꯗꯨꯒ ꯎꯝ ꯐꯨꯂꯤꯟ ꯐꯨꯂꯤꯡꯇꯨꯌꯣꯁꯃꯥꯁꯨ ꯌꯦꯡꯉꯦ
ꯀꯩꯅꯣꯗꯣ ꯌꯦꯡꯕ꯭ꯔꯥ ꯕ꯭ꯂꯠ ꯍꯣꯟꯗꯣ
ꯍꯥꯥ
ꯕ꯭ꯂꯥꯛ ꯍꯣꯟ ꯌꯦꯡꯕ꯭ꯔꯥ
ꯌꯦꯡꯗ꯭ꯔꯤ ꯑꯩꯗꯤ
ꯑꯦ ꯌꯦꯡꯉꯣꯅꯥ ꯌꯥꯝ ꯅꯨꯡꯉꯥꯏꯕꯅꯦ ꯑꯗꯣ ꯀꯩꯅꯣꯅꯦ ꯐꯨꯅꯥꯕꯒꯤꯅꯦ ꯅꯪ ꯑꯗꯨ ꯌꯦꯡꯗ꯭ꯔꯗꯤ ꯁꯣꯏꯔꯦ ꯅꯪ ꯌꯥꯝ
ꯑꯣ
ꯌꯦꯡꯉꯣ ꯌꯥꯝ ꯅꯨꯡꯉꯥꯏꯕꯅꯦ ꯂꯞꯏꯁꯇꯣꯔꯤ ꯅꯠꯇꯦꯕꯀꯣ
ꯑꯥ
ꯅꯥꯕꯒꯤꯅ‌ꯦ ꯌꯦꯡꯉꯣ ꯁꯤꯖꯟ ꯇꯨ ꯐꯥꯎ ꯊꯣꯛꯄꯅꯦ ꯑꯅꯤ ꯐꯥꯎ
ꯑꯥ ꯑꯩꯗꯤ ꯍꯦꯟꯅ ꯑꯦꯅꯤꯃꯦ ꯌꯦꯡꯉꯤꯗ ꯑꯩꯗꯤ ꯍꯦꯟꯅ ꯄꯥꯝꯕꯗꯣ ꯑꯩꯅꯤꯃꯤꯅꯤ ꯑꯩꯗꯤ
ꯑꯦꯅꯤꯃꯦꯁꯟꯗꯤ ꯌꯦꯡꯗ꯭ꯔꯦ
ꯗ꯭ꯔꯃꯥ ꯌꯦꯡꯉꯦ
ꯑ
ꯏꯁꯀꯤꯝ
ꯑꯥ
ꯀ‌ꯦ ꯗ꯭ꯔꯃꯥ ꯐꯨꯅꯕꯅ ꯌꯦꯡꯕ ꯅꯨꯡꯉꯥꯏꯕꯅꯦ ꯑꯗꯨꯅ ꯎꯏꯔꯣꯒꯨꯝꯕ ꯍꯥꯏꯁꯀꯨꯜ ꯔꯤꯇꯔꯟ ꯑꯣꯐ ꯑꯦ ꯒꯦꯡꯁꯇꯥꯔ ꯀꯩꯀꯩ ꯌꯦꯡꯒꯦ ꯅꯪ ꯍꯥꯏꯔꯛꯑꯣ
ꯒ꯭ꯂꯣꯕꯤꯟ ꯌꯦꯡꯉꯦ ꯑꯗꯨꯒ ꯀꯩꯅꯣ ꯑꯥ ꯑꯔꯕꯤꯂꯥꯞꯁ ꯁꯃꯔꯁꯨ ꯌꯦꯡꯉꯦ
ꯑꯥ ꯑꯥ
ꯑꯗꯨꯒ ꯑꯥ ꯁꯨꯋꯤꯠ ꯀꯨꯝꯕꯦꯠꯁꯨ ꯌꯦꯡꯉꯦ
ꯑꯥ ꯆꯟꯅꯞ
ꯑꯩ ꯑꯗꯨꯒ ꯑꯗꯨꯒ ꯀꯔꯤꯔ ꯀꯥꯎꯈ꯭ꯔꯦꯗ ꯐꯣꯂꯦ
ꯎꯝ ꯗꯤꯁꯦꯟꯅ ꯌꯦꯡꯗꯦ
ꯍꯥꯥ
ꯗꯤꯁꯦꯟꯗꯦꯟꯁ ꯑꯣꯐ ꯗ ꯁꯟꯗꯣ
ꯈꯪꯍꯧꯗ꯭ꯔꯦ ꯑꯩ ꯌꯦꯡꯕ ꯗ꯭ꯔꯃꯥ ꯃꯤꯡꯗꯣ ꯀꯥꯎꯈ꯭ꯔꯦ
ꯀꯨꯏꯃꯟꯕꯒꯤ
ꯎꯝ ꯌꯥꯝ ꯀꯨꯏꯃꯟꯕꯒꯤ ꯑꯗꯣ ꯑꯍꯝ ꯀꯃꯥꯏ ꯇꯧꯕ꯭ꯔꯥ
ꯍꯥꯥ
ꯍꯧꯖꯤꯛꯁꯦ ꯍꯧꯖꯤꯛꯁꯦ ꯅꯪꯒꯤ ꯂꯩꯐꯝꯗ ꯅꯣꯡ ꯆꯨꯕ꯭ꯔꯥ ꯀꯃꯥꯏ ꯇꯧꯕ꯭ꯔꯥ
ꯆꯨꯗꯦꯗ ꯉꯁꯥꯏꯗꯨꯗꯤ ꯆꯨꯑꯦ ꯍꯧꯖꯤꯛꯇꯤ ꯆꯨꯗꯦ ꯅꯣꯏꯗ ꯆꯨꯕ꯭ꯔ
ꯎꯝ ꯑꯩꯈꯣꯏꯗꯗꯤ ꯍꯧꯖꯤꯛ ꯈꯤꯇꯪ ꯆꯨꯋꯦ ꯑꯗꯣ ꯎꯝ ꯉꯁꯥꯏꯗꯩꯁꯨ ꯑꯗꯨꯝ ꯑꯗꯨꯝ ꯁꯋꯦ ꯍꯧꯖꯤꯛ ꯅꯣꯡ ꯃꯝꯂꯒ ꯂꯩ ꯅꯣꯏꯗꯤ ꯀꯣꯂꯦꯁ ꯇꯝꯕ꯭ꯔ ꯀꯃꯥꯏ ꯇꯧꯕ꯭ꯔꯦ ꯅꯣꯏꯗꯤ
ꯀꯣꯂꯦꯁ ꯇꯝꯃꯤꯅꯦ ꯅꯪꯗꯤ ꯅꯦꯠꯋꯛꯁꯦ
ꯀꯣ ꯑꯣ ꯇꯥꯕ꯭ꯔ
ꯍꯜꯂꯣ ꯎꯝ
ꯇꯥꯏꯌꯦ ꯇꯥꯏꯌꯦ ꯑꯩꯗꯤ ꯑ ꯊꯕꯛ ꯇꯧꯔꯒꯀꯣ
ꯊꯕꯛ ꯇꯧꯔꯒꯦ ꯀꯣꯂꯦꯖꯁꯦ ꯀꯣꯔꯦꯁꯄꯣꯟꯗꯦꯟꯁ ꯊꯝꯃꯒ ꯂꯩꯕꯅꯦ ꯑꯩꯁꯦ ꯍꯧꯖꯤꯛ ꯍꯧꯖꯤꯛ
ꯅꯪ ꯈꯨꯟꯅ ꯂꯩꯕ꯭ꯔꯥꯅ ꯇ꯭ꯔꯒꯅꯥ
ꯈꯨꯟꯗ ꯅꯠꯇꯦ ꯇꯝꯗ ꯇꯝꯗ
ꯁ ꯐꯩ ꯐꯩ ꯊꯕꯛ ꯇꯧꯕꯗꯤ ꯐꯕꯅꯦ
ꯌꯥꯝ ꯐꯩꯗꯤꯗ ꯀꯔꯤ ꯐꯩꯌꯦ ꯋꯥꯕꯅꯤ ꯀꯔꯤꯅꯣ
ꯊꯕꯛ ꯇꯧꯕꯒꯤ ꯋꯥꯔꯁꯨ ꯄꯩꯁꯥꯗꯤ ꯐꯪꯉꯤꯗꯅ ꯋꯥꯔꯒ ꯄꯩꯁꯥ ꯐꯪꯗ꯭ꯔꯗꯤ ꯈꯔ ꯈꯔꯗꯤ ꯋꯥꯕ ꯇꯥꯕꯅꯦ ꯏꯂꯥꯏ ꯂꯥꯏꯅ ꯐꯝ ꯄꯩꯁꯥꯗꯤ ꯀꯃꯥꯏꯅ ꯐꯪꯗꯣꯏꯅꯣ
ꯅꯪ ꯍꯥꯏꯕꯗꯨꯣ ꯌꯥꯝ ꯆꯨꯝꯃꯦ
ꯆꯨꯝꯕꯅꯦ ꯂꯥꯟꯕ ꯑꯝꯇ ꯑꯌꯥꯎꯗꯦ ꯆꯨꯝꯕ ꯉꯥꯛꯇꯅꯦ
ꯑ ꯑꯗꯣ ꯅꯪꯒꯤ ꯅꯪ ꯐ꯭ꯔꯤ ꯇꯥꯏꯝ ꯂꯩꯕ ꯀꯥꯟꯗ ꯀꯔꯤ ꯀꯔꯤ ꯇꯧꯕ꯭ꯔꯥ ꯅꯪꯗꯤ
ꯑꯩꯔꯣ ꯀꯣꯂꯦꯖ ꯆꯠꯂꯅꯤ ꯍꯜꯂꯛꯑꯅꯤ ꯍꯜꯂꯛꯑꯒ ꯀꯩ ꯀꯩꯅꯣ ꯑꯗꯨꯝ ꯁꯣ ꯑꯃꯨꯛ ꯌꯦꯡꯉꯅꯤ ꯆꯥꯛ ꯀꯩꯀꯥ ꯊꯣꯡꯉꯅꯤ ꯆꯥꯔꯅꯤ ꯂꯣꯏꯔꯦ
ꯑꯣ ꯑꯗꯨꯗꯤ ꯅꯪ ꯀꯣꯂꯦꯖꯁꯦ ꯀꯌꯥ ꯁꯤꯃꯤꯁꯇꯔ ꯇꯝꯕ꯭ꯔꯥ ꯍꯧꯖꯤꯛ
ꯂꯣꯏꯔꯅꯤ
ꯑꯩꯁ ꯑꯦꯛꯖꯥꯝ ꯊꯥꯕ ꯂꯣꯏꯔꯕ꯭ꯔꯥ
ꯂꯣꯏꯗ꯭ꯔꯤ ꯂꯣꯏꯔꯅꯤ
ꯑꯁꯗꯤ ꯉꯝꯐꯥꯏꯌꯦ ꯑꯩꯗꯤ ꯍꯧꯖꯤꯛ ꯁꯦꯀꯦꯟ ꯁꯤꯃꯤꯁꯇꯔ ꯈꯛꯇ ꯂꯩꯌꯦ
ꯑꯗꯨꯗꯤ ꯑꯉꯥꯡꯅꯦ
ꯌꯥꯝ ꯑꯉꯥꯡꯗꯤ ꯅꯠꯇꯦꯍꯦ
ꯑꯉꯥꯡ ꯑꯣꯏꯔꯝꯅꯤ ꯈꯪꯉꯦ ꯁꯤꯁꯦ ꯀꯧꯎꯀꯣ ꯁꯤꯁꯦ ꯀꯧ
ꯑꯩ ꯑꯉꯥꯡ ꯅꯠꯇꯦ
ꯑꯉꯥꯡ ꯑꯣꯏꯒꯅꯤ ꯈꯪꯉꯤ ꯑꯉꯥꯡ ꯑꯣꯏꯒꯅꯤ ꯍꯥꯏꯕ ꯈꯪꯉꯤ
ꯍ ꯍ ꯑꯩ ꯑꯉꯥꯡ ꯅꯠꯇꯦ
ꯑꯗꯨꯗꯨꯗꯤ ꯆꯍꯤ ꯀꯌꯥ
ꯑꯩꯗꯤ ꯑꯩꯁꯦ ꯑꯉꯥꯡ ꯅꯠꯇꯦ ꯑꯗꯣ ꯅꯨꯄꯤ ꯀꯣꯏꯕ ꯌꯥꯔꯦ ꯍꯧꯖꯤꯛ
ꯇꯕ ꯌꯥꯔꯦꯒ ꯆꯍꯤ ꯀꯌꯥ ꯁꯨꯔꯒꯦ
ꯅꯨꯄꯤ ꯀꯣꯏꯕ ꯆꯍꯤ ꯑ ꯌꯥ ꯆꯍꯤꯍꯤ ꯍꯦꯂꯦ ꯇꯥꯕ
ꯑꯩꯗꯤꯀꯣ ꯑꯩꯗꯤ ꯅꯨꯄꯤ ꯑꯍꯟ ꯄꯥꯝꯃꯦ ꯑꯩꯗꯤ
ꯋꯥ ꯌꯥꯝ ꯐꯩꯌꯦꯅ ꯑꯗꯨꯗꯤ ꯅꯪꯒꯤ ꯅꯨꯄꯤ ꯑꯍꯟ ꯑꯣꯏꯔꯝꯃꯅꯤ
ꯎꯝ ꯍꯧꯖꯤꯛꯗꯤ ꯂꯩꯇꯦ
ꯆꯤꯟ ꯊꯤꯒꯅꯣ ꯀꯣꯂꯦꯁ ꯀꯥꯔꯒ
ꯑꯁꯦꯡꯕꯅꯤ ꯑꯁꯦꯡꯕꯅꯤ ꯍꯧꯖꯤꯛꯇꯤ ꯂꯩꯇꯦ ꯑꯩꯗꯤ
ꯂꯩꯇꯕ꯭ꯔꯣ
ꯂꯩꯇꯦ ꯍꯣꯏ ꯅꯪ ꯅꯪ ꯇꯧꯔꯣ ꯑꯗꯨꯗꯤ ꯑꯩ ꯑꯩ ꯅꯨꯄꯤ ꯑꯍꯟ ꯃꯥꯜꯂꯦ ꯑꯍꯟ ꯄꯥꯝꯃꯦ ꯄꯥꯝꯃꯦ
ꯑꯩꯒꯤꯗꯤ ꯂꯩꯔꯦ
ꯑꯦ ꯅꯨꯡꯉꯥꯏꯇꯦꯗꯥ
ꯑꯩꯒꯤꯗꯤ ꯂꯩꯔꯦ ꯅꯪꯒꯤ ꯍꯥꯏꯔꯣ ꯍꯣꯏ ꯍꯣꯏꯅꯦ
ꯅꯨꯡꯉꯥꯏꯇꯦꯗꯥ
ꯊꯤꯍꯧꯔꯣ ꯅꯪꯁꯨ ꯑꯃ ꯀꯣꯂꯦꯖ ꯀꯥꯔꯥ ꯀꯥꯟꯗꯨꯗ
ꯇꯜ ꯊꯤꯍꯧꯔꯒꯦ ꯑꯗꯨꯗꯤ ꯂꯩꯍꯧꯔꯒꯦ ꯍꯥꯏꯕ
ꯀꯣꯂꯦꯖ ꯀꯥꯔꯀꯥꯟꯗ ꯁꯤꯍꯧꯗ꯭ꯔꯗꯤ ꯅꯪ ꯀꯣꯂꯦꯖ ꯀꯥꯎꯕ ꯀꯥꯟꯗ ꯅꯪ ꯊꯤꯍꯧꯗ꯭ꯔꯗꯤ ꯐꯪꯉꯔꯣꯏ
ꯍ ꯎꯅꯔꯣꯏꯒ
ꯍꯥꯥ
ꯐꯪꯂꯉꯔꯣꯏ ꯀꯥꯏꯅ ꯐꯪꯒꯅꯤ ꯑꯩ ꯍꯧꯖꯤꯛꯇꯤ ꯅꯨꯄꯤ
ꯀꯩꯅꯣ ꯌꯦꯡꯗꯦ ꯑꯗꯨꯒꯤꯅꯦ ꯌꯦꯡꯉꯗꯤ ꯐꯪꯒꯅꯤ
ꯍꯥꯏꯗꯤ
ꯍꯧꯖꯤꯛꯇꯤ ꯈꯪꯗꯦ ꯏꯟꯇꯔꯔꯦꯁ ꯑꯗꯨꯝ ꯂꯩꯇꯦ
ꯕꯤꯠ ꯂꯩꯗꯕ
ꯑꯥ
ꯕꯤꯠ ꯕꯤꯠꯇꯤ ꯂꯩꯔꯝꯅꯤ ꯅꯨꯄꯤ ꯂꯩꯇꯕꯒꯤ ꯑꯣꯏꯔꯝꯅꯤ ꯅꯠꯇ꯭ꯔꯥ
ꯅꯨꯄꯤꯗꯤ ꯂꯩꯌꯦ ꯑꯩ ꯑꯩ ꯌꯦꯡꯕ ꯗꯤꯀꯣ ꯑꯗꯨꯝ ꯐꯪꯒꯅꯤ ꯑꯩꯗꯤ
ꯏꯁ ꯏꯁ
ꯑꯁ ꯑꯩ ꯑꯩ ꯑꯩ ꯌꯦꯡꯕ ꯍꯥꯎꯔꯗꯤ ꯑꯗꯨꯝ ꯐꯪꯒꯅꯤ ꯑꯩꯗꯤ
ꯍꯣꯏꯅꯦ ꯍꯌꯦꯡꯉꯣꯅꯦ ꯑꯗꯣ ꯅꯪ ꯑꯗꯨꯝ ꯍꯧꯖꯤꯛ ꯇꯜꯂꯦ ꯍꯥꯏꯔ ꯂꯩꯔꯗꯤ ꯑꯣꯏꯔꯥꯔꯣꯏꯅꯦ ꯏꯕꯨꯡꯉꯣ
ꯎꯝ ꯗꯨꯒꯤꯅꯦ
ꯊꯤꯍꯩꯔꯣ ꯍꯩꯖꯤꯛꯀꯥꯟꯗꯥ
ꯎꯝ